ꯑꯦ
ꯍ ꯇꯨꯝꯁꯨ ꯌꯥꯗꯕꯥꯎ
ꯀꯩ ꯑꯍꯤꯡ ꯇꯨꯝꯕ ꯌꯥꯗꯕꯣꯏꯁ ꯀꯩ ꯑꯩ ꯇꯨꯝꯃꯤꯅ ꯅꯨꯃꯤꯗꯥꯡꯒ ꯇꯨꯝꯃꯦ ꯑꯍꯤꯡꯗꯗꯤ ꯇꯨꯝꯗꯦ ꯅꯨꯃꯤꯗꯥꯡꯒꯗꯤ ꯇꯨꯝꯃꯦ
ꯅꯦ ꯑꯍꯤꯡꯗ ꯇꯨꯝꯗ꯭ꯔꯤꯗꯣ ꯀꯩꯒꯤꯅꯣꯅꯦ ꯑꯩꯅ ꯍꯪꯁ
ꯑꯍꯤꯡꯗ ꯇꯨꯝꯗ꯭ꯔꯤꯁꯦ ꯑꯍꯤꯡꯁꯦ ꯇꯨꯝꯕ ꯌꯥꯗ꯭ꯔꯦ ꯑꯩ ꯀꯩꯅꯣ ꯑꯍꯤꯡ ꯇꯨꯝꯕ ꯌꯥꯗꯕ ꯍꯨꯝꯅꯤꯌꯥꯅ ꯅꯥꯔꯕꯕ ꯑꯩꯅ ꯋꯔꯤ ꯂꯤꯕꯗꯣ ꯈꯡꯉꯤꯅ ꯈꯪꯖꯦ
ꯄ
ꯑ ꯃꯈꯥꯗ ꯆꯦꯟꯊ ꯍꯥꯏ ꯑꯥ ꯑꯗꯥ ꯀꯩꯗꯧꯔꯕ ꯑ ꯀꯤꯗꯦ ꯑꯗꯨꯃꯥꯏ ꯑꯗꯨꯃꯥꯏꯅ ꯇꯧꯔꯒ ꯀꯩꯒꯤꯩ ꯀꯤꯗꯣꯏꯅꯣ ꯍꯥꯏꯁ
ꯑꯗꯨꯗ ꯀꯤꯗꯕꯗꯣ ꯅꯣꯛꯢꯔꯕ ꯅꯪꯗꯦ
ꯎꯝ ꯑꯗꯤ ꯍꯔꯥꯎ ꯔꯤꯅꯤ
ꯀꯩꯒꯤ
ꯎꯝ ꯑꯩꯗꯤ ꯉꯥꯎꯅꯤꯅ ꯍꯔꯥꯎ
ꯅꯪꯁꯦ ꯑꯗꯨꯃꯥꯏꯅ ꯉꯥꯎꯔꯝꯗꯨꯒꯤ ꯆꯥꯡꯃꯨꯛ ꯌꯧꯅ ꯉꯥꯎꯔꯝꯃꯤꯁꯦ ꯑꯗꯨꯅꯦꯕ ꯑꯗꯨꯒꯣ ꯅꯪ ꯈꯜꯂꯤꯁꯦ
ꯎ ꯎꯣꯏ ꯑꯗꯨ ꯅꯪ ꯈꯨꯟꯥꯏ ꯂꯪꯊꯣꯛꯄ ꯈꯨꯖꯥꯢ ꯀꯃꯥꯏꯅ ꯂꯪꯏꯤꯅꯣ ꯍꯥꯏ ꯀ ꯑꯩꯈꯣꯢꯔꯣ ꯍꯥꯢꯁꯦ ꯁꯒꯣꯜꯗꯧꯅ ꯅꯪ ꯊꯧꯒꯠꯂꯛꯏꯒꯤꯅꯣ ꯀꯩꯒꯤꯅꯣ ꯍꯥꯢꯁꯦ ꯑꯗꯨ ꯀꯩꯒꯤꯅꯣꯕ ꯍꯪꯗꯤ ꯀꯦꯗꯔ ꯑꯗꯒꯤꯗꯤ ꯁꯒꯣꯜꯗꯨꯅꯈꯣꯡ ꯑꯅꯤꯗꯨꯅ ꯄ ꯅ ꯈꯨꯖꯥ ꯂꯪꯊꯣꯔꯛꯏ ꯑꯗꯨꯒ ꯈꯣꯡꯜꯗꯨꯗ ꯨꯞꯛꯇꯣ ꯀꯩꯒꯤꯅꯦ
ꯑꯩ ꯁꯨꯈꯥꯡꯗ
ꯅꯪ ꯈꯪꯉꯣꯟ
ꯑꯗꯨꯅꯦ ꯑꯩ ꯁꯥꯏꯟꯇꯤꯁꯇꯧꯅ ꯀꯟꯅ ꯊꯤꯖꯤꯜꯂꯤ ꯑꯗꯩ ꯑꯩꯈꯣꯏ ꯑꯩꯅ ꯅꯣꯛꯑꯦ ꯑꯗꯒꯤ ꯀꯩꯗꯧꯔꯒꯦ ꯗ ꯅꯣꯡ ꯄꯥꯏꯒꯦ ꯇꯧꯔꯦ ꯑꯩꯈꯣꯏ ꯋꯥꯗ ꯂꯣꯏ ꯇꯒꯅ ꯇꯧꯔꯦ ꯑꯗꯩ ꯑꯗꯨꯝ ꯐꯂꯦ ꯑꯗꯨꯏꯗꯤ ꯑꯗꯨꯝ ꯀꯩꯝ ꯇꯧꯗ꯭ꯔꯕꯅ ꯃꯠꯇ
ꯋꯥꯅ ꯇꯧꯋꯕꯗ
ꯎꯝ
ꯇꯧꯟꯒꯅꯣ ꯇ ꯍꯥꯏꯥꯏꯅ ꯀ ꯁꯦꯡꯗ꯭ꯔꯦ ꯀ ꯅꯞ ꯆꯣꯕ ꯍꯥꯏꯁꯤ ꯀꯥꯏꯅ ꯇꯧ ꯆꯥꯠꯅꯣ ꯟ ꯀꯩꯅꯣ ꯋꯥꯟ ꯗꯦ ꯍꯥꯏꯁꯤ
ꯑꯣ
ꯀꯅꯥꯅ ꯆꯤꯛꯑꯦ
ꯎꯔꯤꯁꯤ
ꯎꯔꯤꯡꯅꯐꯧ ꯆꯤꯛꯄ꯭ꯔ ꯍꯥꯏꯁꯦ ꯅꯉꯣꯟꯗꯗꯤ ꯎꯝ ꯇꯕꯨꯕꯅꯤꯕ ꯀ ꯀꯩꯒꯤꯅꯣ ꯃꯥꯟꯁꯤꯉꯩꯗꯅꯣꯉ
ꯏꯅ ꯇꯠ ꯇꯧꯕꯦ
ꯑꯗ ꯅꯪꯅ ꯀꯩꯒꯤꯅꯣ ꯁꯣꯛꯑꯣꯏꯗꯅꯣ
ꯑꯩ ꯉꯥꯎꯕ ꯑꯗꯨꯒꯤ
ꯑꯣ ꯅꯪ ꯉꯥꯏꯔꯤꯁꯤꯦ ꯅꯁꯥꯖꯤꯛꯇ ꯈꯪꯖꯔꯛꯏꯔꯕ ꯎꯝꯩꯒꯤꯅ ꯀꯥꯏ ꯀꯅ ꯅꯪ ꯄꯤ ꯂꯩꯗ ꯅꯪ ꯄꯦꯜꯂꯤꯔꯣ ꯀꯩꯒꯤꯅꯣ ꯅꯪ ꯐꯨꯠꯕꯣꯜ ꯁꯥꯟꯅꯩꯗꯅꯣ ꯑꯗꯨ ꯅꯪ ꯄꯦꯜꯂꯤ ꯌꯣꯟꯗ꯭ꯔꯗꯤ ꯅꯪ ꯀꯅꯥꯅꯣꯝ ꯑꯣꯏꯔꯝꯃꯅꯤ ꯑꯗꯨ ꯑꯗꯨꯗꯤꯁꯨ ꯈꯒꯦ ꯀꯩꯒꯤꯅꯣ ꯅꯪ ꯈꯪꯗ꯭ꯔꯤꯗꯅ ꯈꯪꯉꯗ ꯄꯦꯜꯂꯤ ꯅꯠꯇꯦ ꯅꯪ ꯅꯪꯗꯤ ꯑꯉꯥꯎꯕꯅꯤ ꯅꯪ ꯑꯉꯥꯎꯕ ꯀꯩꯒꯤꯅꯣ ꯅꯪꯉ ꯆꯗꯣ
ꯑ ꯄꯤ ꯑꯦꯜ ꯏꯔꯗꯣ
ꯑꯗ ꯄꯦꯂꯤ ꯑꯣꯏꯅꯕ ꯕꯣꯜ ꯁꯎꯗꯤ ꯀꯃꯥꯏꯅ ꯇꯧ ꯑꯗꯨꯗꯤ ꯀꯠꯇ ꯑꯦꯗꯣ ꯅꯪ ꯄꯦꯜꯂꯤ ꯑꯣꯏꯅ ꯕꯣꯜ ꯁꯥꯟꯅꯕꯅꯤ ꯍꯥꯏ ꯑꯗꯣ ꯅꯪ ꯄꯦꯜꯂꯤꯅꯦ ꯑꯗꯨꯗꯤ ꯕꯣꯜ ꯁꯥꯟꯅꯧꯔꯣꯏꯅꯔꯦ ꯅꯪ ꯀꯅꯦꯁꯣꯜꯁꯅꯣꯒꯦ ꯅ ꯊꯣ ꯊꯨꯅꯋꯥꯏ ꯑꯩꯅ ꯅꯪ ꯀ ꯑꯩ ꯀꯔꯝ ꯀꯥꯟ ꯊꯤꯟꯈꯤꯗꯅ
ꯊꯦꯡꯉ
ꯍꯥꯏꯔ ꯋꯥꯅ ꯀꯔ ꯀꯥꯟꯗ ꯁ ꯉꯁꯥꯏ ꯀꯔꯝ ꯀꯥꯟꯗ ꯑꯩ ꯉꯥꯎꯁꯨ ꯉꯥꯎ ꯋꯥ ꯗ ꯆ ꯀꯅꯤ ꯈꯋꯥ꯭ꯏ ꯋꯥꯗꯤꯌꯦ ꯑꯩꯅ ꯀꯩꯅꫭ ꯅꫭꯡꯃꯗꯤ ꯁꫭꯏꯗꯅ ꯈꯪꯉꯛꯀꯅꯤ ꯅꯣꯡꯃ ꯍꯥꯏꯖꯦ ꯆꯞ ꯆꯥꯕꯤ ꯍꯥꯏꯔꯛꯑꫭ ꯆꯞ ꯆꯥꯕꯤ ꯉꯁꯤ ꯍꯧꯖꯤꯛ ꯅꯤꯡꯁꯤꯡ ꯉꯁꯤꯗ ꯅꯤꯡꯁꯤꯡ ꯁꯤꯅ ꯀꯃꯥꯏ ꯇꯧꯖꯥꯠꯅꯣ ꯑꯩꯖꯨ ꯈꯪꯗꯦ ꯕꯥꯎꯕ ꯃꯤꯖꯨ ꯀꯔꯤ꯭ꯝ ꯇꯥꯛꯇꯦ ꯅ ꯑꯉꯥꯎ ꯃꯤ ꯑꯩꯁꯦ ꯑ ꯉꯥꯎꯋꯦꯅ ꯈꯜꯂꯤꯔꯕ ꯅꯪꯅ ꯉꯥꯎꯕꯅꯤꯅꯦ ꯅꯪꯁꯦ ꯀꯩꯒꯤꯅꯣ ꯑꯩ ꯀꯃꯥꯏ ꯉꯥꯎꯔꯤꯅꯣ ꯑꯗꯨ ꯉꯥꯛ ꯇꯪꯈꯜꯂꯦ ꯑꯗꯨꯒꯥꯟ ꯇꯥꯔꯅꯤ ꯑ ꯑꯩ ꯈꯟꯖꯨ ꯈꯟꯗꯅ ꯑꯩꯗꯤ ꯑꯩ ꯀꯅꯥ ꯀꯅꯥꯝꯇꯪ ꯈꯟꯖꯨ ꯈꯟꯗꯅ ꯅꯪ ꯁꯔꯦꯡ ꯊꫭꯡꯕ ꯆꯥꯕ ꯍꯥꯎꯕꯔꫭ ꯁꯔꯦꯡ ꯊꯣꯡꯕꯁꯦ ꯍꯥꯎꯋꯦ ꯑꯗꯨꯃꯥꯏ ꯊꯣꯡꯉꯤꯅꯣ ꯀꯃꯥꯏ ꯊꫭꯡꯉꯤꯅꫭ ꯍꯥꯏꯔꫭ ꯅꯠꯇꯦ ꯀꯃꯥꯏꯅ ꯍꯥꯏꯅꯥ ꯊꫭꯡꯕꯔ ꯍꯥꯏꯕ ꯎꯝ ꯍꯥꯎꯋꯦ ꯍꯥꯎꯕ ꯍꯥꯏꯖꯦ ꯍꯥꯎꯕꯒꯤ ꯍꯥꯎꯕꯩ ꯈꯨꯍꯥꯎꯗꫭ ꯂꯩꯗꯅ ꯊꯨꯝꯃ ꯍꯥꯎꯋꯤꯔ ꯈꯪꯗꯦ ꯑꯩꯖꯨ ꯑꯗꯨꯗꯤ ꯑꯗꯨ ꯈꯪꯗꯦ ꯀꯩꯒꯤ ꯈꯪꯗꯅꯦꯒꯦ ꯈꯪꯅꯤꯡꯗꯕꯩꯅꯦ ꯑꯗꯨ ꯑꯗꯨ ꯉꯥꯎꯕꯒꯤ ꯑꯩ ꯉꯥꯎꯗꯦꯅ ꯉꯥꯎꯋꯤ ꯉꯥꯎꯗꯦ ꯀꯅꯥ ꯉꯥꯎꯋꯦ ꯍꯥꯏꯅꫭ ꯅꯉꫭꯟꯗ ꯃꯁꯛ ꯇꯥꯛꯑꫭ ꯃꯁꯛ ꯇꯥꯛꯑꯣ ꯅꯪꯅ ꯂꯥꯎ ꯑꯩ ꯅꯥꯛꯇꯥ ꯂꯥꯎ ꯐꯨꯕꯤꯒꯦ ꯂꯥꯎ ꯅꯪ ꯀꯥꯏ ꯂꯩꯅꫭ ꯑꯩ ꯈꯪꯗꯦ ꯑꯩ ꯅꯪꯐꯣꯟꯖꯤꯅ ꯂꯩꯕ ꯃꯐꯝꯗ ꯑꯩꯂꯩ ꯀꯩꯅꯣ ꯍꯥꯏꯖꯦ ꯅꯪ ꯍꯥꯏꯗꯣ ꯀꯩꯅꯣ ꯇꯥꯗꯦ ꯅꯪ ꯐꯣꯟꯅ ꯂꯩꯕ ꯃꯐꯝꯗꯣ ꯑꯥ ꯑꯗꯨꯗ ꯑꯩ ꯂꯩ ꯂꯩꯖꯨ ꯂꯩꯇꯅ ꯂꯩꯌꯦ ꯑꯩ ꯇꯦ ꯂꯩꯕꯅꯦ ꯃꯨꯟꯅ ꯌꯦꯡꯉꯣ ꯃꯨꯟꯅ ꯌꯦꯡꯉꯕꯅꯦ ꯃꯨꯟ ꯑꯩ ꯎꯐꯪꯗꯦꯕ ꯎꯗꯦ ꯅꯪ ꯕꯥꯏ꯭ꯔꯁ ꯂꯕ ꯎꯝ ꯀꯩꯅꯣ ꯅꯪ ꯕꯥꯏ꯭ꯔꯁ ꯑꫭꯏꯔꯝꯃꯤꯗꯣ ꯑꯩ ꯑꯩꯗꫭ ꯄꯤꯛꯄꯒꯤ ꯅꯪ ꯆꯥꯎꯍꯜꯂꯣ ꯑꯗꯨꯗꯤ ꯆꯥꯎ ꯍꯟꯕꯖꯤ ꯈꯤꯠꯆꯥꯝꯗꫭ ꯆꯪꯗꯔꯗꯤ ꯆꯥꯎ ꯈꯟ ꯉꯝ ꯃꫭꯏꯅꯦ ꯀꯩ ꯀꯩꯅꫭ ꯍꯥꯏꯖꯦ ꯀꯩꯗ ꯆꯪꯗꯔꯗꯤ ꯆꯥꯎꯍꯟ ꯉꯝꯃꯣꯏ ꯍꯥꯏꯅꯣꯥ ꯍꯛꯆꯥꯡ ꯍꯛꯆꯥꯡ ꯍꯛꯆꯥꯡꯗꯣ ꯀꯗꯥꯏ ꯂꯩꯒꯦ ꯅꯪꯒꯤ
ꯑꯗꫭ ꯍꯛꯆꯥꯡ ꯑꯃꯨꯛꯇꯤ ꯌꫭꯜꯂꯨꯔꯗꯤ ꯑꯩ ꯆꯥꯎꯔ ꯔꫭꯏꯕ ꯑꯩ
ꯂꯩꯇꯦ ꯁꯨꯋꯥ꯭ꯏꯗ ꯂꯩꯇꯤꯌꯦ ꯌꫭꯟꯕꯩꯅꯤ ꯀꯗꯥꯏꯗ ꯊꯤꯗꯣꯏꯅꯣ ꯊꯤꯕ ꯌꯥꯕ ꯊꯤꯔꯕꯅꯦ ꯂꯩꯇꯕꯩꯅꯦ ꯑꯩꯅ ꯂꯩꯇꯦ ꯍꯥꯏꯁꯦ ꯐꯪ ꯉꯛ ꯀꯅꯤ ꯊꯤꯗ ꯊꯤꯖꯜꯂꫭ ꯑꯩ ꯊꯤꯕ ꯌꯥꯕꯊꯤꯔꯝꯅꯦ ꯐꯪꯗꯤꯌꯦ ꯀꯩꯒꯤꯅꫭ ꯐꯪ ꯑꯗꯨꯗꯤ ꯅꯪ ꯅꯁꯥꯗꫭ ꯀꯌꯥꯝ ꯐꯗꫭꯏꯅꫭ ꯆꯪꯉꯣ꯭ꯅꯦ ꯅꯝꯕꯔ ꯌꯦꯡꯉꯣꯅꯦ
ꯎꯝ
ꯎꯝ ꯑꯩꯅꯥ ꯍꯦꯛ ꯍꯦꯛ ꯆꯪꯕꯩꯅꯦ ꯗꯨꯗ ꯀꫭꯏꯆꯦꯟ ꯂꯤꯀꯩ ꯀꯅꯥ ꯑꯩ ꯀꯣꯏꯆꯦꯟ ꯆꯦꯜꯂꯦꯗꯤ ꯀꯅꯥ ꯍꯥꯏꯕ ꯅꯪ ꯉꫭꯟꯗ ꯑꯩꯅ ꯍꯥꯏꯔꯤꯅꯦ ꯅꯪꯅ ꯍꯥꯏꯔꯖꯨ ꯑꯩꯅ ꯌꯥꯗꯦꯕ ꯅꯪꯅ ꯌꯥꯗꯔꯖꯨ ꯅꯪ ꯅꯪꯅ ꯇꯨꯝꯃꯤ ꯀꯥꯟ ꯅꯪꯗꯤ ꯀ꯭ꯃꯥꯟ ꯈꯪꯗꫭꯏꯅꫭ ꯑꯩ ꯑꯩ ꯈꯪꯅꯤ ꯑꯌꯥ
ꯀꯃꯥꯟ
ꯀꯃꯥꯏꯅ ꯈꯪꯗꯦ ꯑꯩꯖꯨ ꯑꯩ ꯈꯪꯗꯤ ꯈꯪꯉꯤ ꯀꯃꯥꯏꯅꯅꫭꯗꯤ ꯈꯪꯗꯦ ꯑꯩꯁꯨ ꯑꯗꯨꯅꯦ ꯍꯥꯏꯖꯦ ꯑꯩ ꯉꯥꯎꯁꯨ ꯉꯥꯎꯗꯅ ꯑꯦ ꯑꯩꯗꯤ ꯍꯥꯏꯅꯤꯅ ꯃꯈꯥꯏ ꯃꯉꯥꯏꯗꯤ ꯑꯩ ꯑꯉꯥꯎꯕꯗꯤ ꯇꯣꯡꯉꯣꯡꯕꯗꯣꯃꯣ ꯑ ꯑꯗꯣ ꯑꯩ ꯑꯩ ꯑꯩꯁꯨ ꯃꯥꯒꯤ ꯃꯅꯥꯎꯅꯨꯄꯥꯅꯤ
ꯗꯁꯤꯅꯔ
ꯑꯩ ꯉꯥꯎꯁꯨ ꯉꯥꯎꯗꯅ ꯐꯤꯒ ꯌꯥꯝꯇꯞ ꯂ ꯁꯤ ꯌꯥ ꯃꯤ
ꯀꯅꯥꯁꯤ ꯔꯦꯅ
ꯌꯨꯝꯕꯤꯅ ꯍꯥꯠꯂꯤꯕ ꯑꯩ ꯃꯤ ꯃꯀꯣꯛꯁꯤꯡꯅ ꯑꯥ ꯑꯩ ꯃꯀꯣꯛ ꯃꯔꯤ ꯃꯉꯥ ꯇꯔꯨꯛ ꯑꯩ ꯃꯀꯣꯛꯇꯧ ꯇꯥꯈ꯭ꯔꯦ ꯀꯣ ꯀꯅ ꯇꯔꯨꯛ ꯇꯔꯨꯛꯃꯛ ꯄꯨꯕ ꯇꯔꯨꯛꯃꯛ ꯆꯨꯝꯕꯤ ꯆꯥꯊꯣꯛꯑꯒ ꯅꯄꯨꯔ
ꯍꯩ ꯇꯕꯒꯦ
ꯑꯦ ꯑꯗꯨ ꯁꯥꯟꯅꯒꯦ ꯍꯩꯅ ꯍꯩꯅ ꯁꯥꯟꯅꯧ ꯍꯥꯏꯔꯦꯪꯀꯣ ꯑꯗꯩ ꯒꯦꯝ ꯑ ꯁꯅ ꯀꯥꯏ ꯅꯕꯔꯤ ꯀꯃ ꯍꯥꯏꯁꯤꯅ ꯆ ꯇꯔꯕ ꯆꯦꯛ ꯇꯔꯕ ꯀꯃꯥꯏꯅ ꯇꯧꯗꯣꯏꯅꯣ ꯆꯦꯛ ꯇꯧ ꯀꯃꯥꯏꯅ ꯆꯦꯛ ꯇꯧ ꯀꯃꯥꯏꯅꯥꯟꯅꯗꯅꯣ ꯍꯥꯏ ꯑꯗꯨꯅꯤ ꯅꯪꯅ ꯁꯁ ꯁꯥꯟꯅꯩꯁꯦ ꯆꯦꯛꯉꯁꯨ ꯅꯠꯇ꯭ꯔꯦ ꯑꯩꯗꯤ ꯆꯨꯝꯗꯣꯏꯅꯦ ꯑꯩ ꯁꯥꯟꯅꯩꯁꯤꯗꯤ
ꯔꯣꯜꯁꯤ ꯀꯒꯅꯤ
ꯑꯗꯣ ꯭ꯔꯤꯛꯒꯦꯝ ꯍꯥꯏꯁꯤꯦ ꯀꯩꯅꯣ ꯍꯥꯏꯔꯒ
ꯅꯪ ꯁꯅ ꯒꯦꯝꯗꯣꯕ꯭ꯔ ꯒꯦꯝꯅꯤ
ꯅꯠꯇꯦ ꯑꯩ ꯁꯥꯟꯅꯩꯁꯤꯗꯤ ꯑꯗꯨꯝ ꯏꯁꯇꯦꯗ ꯂꯥꯁ ꯁꯔꯚꯥꯏꯚꯔꯅꯤ
ꯑꯗꯨꯗ
ꯑꯣ ꯍꯉꯥꯏꯠꯇꯣꯠꯇꯣ ꯄꯠꯇꯣ ꯄꯠꯇꯣ ꯀꯩꯅꯣ ꯅꯨꯡꯉꯥꯏꯗꯦ ꯑ ꯑꯗꯨꯗ ꯀ ꯇꯔꯕꯥ
ꯀꯦꯅꯦ ꯅꯦ ꯑꯗꯨ ꯁ ꯀ ꯀꯁꯨꯥꯏꯅꯦꯦ ꯑꯩ ꯃꯥꯅꯦꯦ ꯐ
ꯐꯣꯔ ꯅꯥꯏꯟꯁ ꯁꯨꯃꯥꯏꯅ ꯇꯧꯕꯗꯣ ꯁꯨꯃꯥꯏ ꯅꯥꯥꯏꯅ ꯇꯧꯕꯗꯣ ꯑꯩ ꯊꯪꯗ ꯅꯪ ꯁꯪꯗ꯭ꯔꯗ ꯅꯪ ꯉꯥꯎꯕꯒꯤ ꯎꯝ ꯅꯪꯗꯤꯦ ꯉꯥꯎꯕꯅꯤꯅꯦ ꯎꯝ ꯀꯩꯅꯩꯅꯣ ꯎꯉꯦꯖꯦ ꯉꯥꯎꯕꯒꯤ ꯅꯪ ꯉꯥꯎꯗꯤ ꯉꯥꯏꯅꯕꯁ ꯃꯤꯁꯤꯡꯁꯦ ꯑꯗꯣ ꯑꯩꯅ ꯑ ꯉꯥꯎꯕ ꯈꯔ ꯊꯦꯡꯅꯩ ꯑꯗꯣ ꯃꯣꯏꯗꯤ ꯎ ꯉꯥꯏꯖꯣꯏꯗꯅ ꯑꯉꯥꯎꯕ ꯈꯔ ꯊꯦꯡꯅꯩꯑꯕꯈꯣꯏꯅ ꯑꯗꯣ ꯎꯝ ꯉꯥꯏꯗꯦꯕ ꯀꯩꯒꯤꯅꯣ ꯑꯗꯨꯅ ꯑꯣ ꯅꯪꯉꯤ ꯈꯨꯡꯒꯥꯎꯅ ꯀꯃꯥꯏꯅ ꯇꯧ ꯉꯥꯎꯔꯤꯕ ꯀꯦꯁ ꯈꯔ ꯁꯥꯊꯤꯔꯤꯕ ꯀꯃꯥꯏꯅ ꯁꯥꯊꯤꯔꯤꯅꯣ ꯍꯥꯏꯁꯦ ꯏꯕꯨ ꯑꯗꯨꯣ ꯁꯣꯛꯆꯜꯂꯤꯗꯣ ꯐꯍꯜꯂꯣ ꯍ ꯇꯅꯤꯒꯅꯅ ꯐꯜ
ꯑ ꯃꯅꯤ
ꯑꯗꯨ ꯅꯪ ꯉꯥꯎꯔꯁꯨ ꯐꯗꯣ ꯑꯗꯣ ꯑꯗꯨꯗꯤ ꯌꯥꯔꯦ ꯊꯝꯃꯒꯦ ꯅꯪ ꯉꯥꯎꯔꯣ ꯉꯧꯍꯧꯔꯣ
ꯎ